ꯇꯥꯏꯌꯦ
ꯑꯩꯍꯦ ꯀꯩ ꯇꯧꯔꯤꯅꯣ
ꯀꯩꯗꯧꯔꯝꯃꯤꯅꯣ
ꯑꯩꯁꯦ ꯍꯧꯖꯤꯛꯇꯣ ꯍꯧꯒꯠꯄ ꯎ ꯅꯪ ꯊꯦꯡꯉꯦꯅꯦ
ꯑꯥ
ꯀꯩꯒꯤꯅꯣ ꯌꯥꯝ ꯊꯤ ꯈꯦꯠꯅꯩ ꯅꯪ ꯎꯝ ꯌꯥꯝꯃꯅꯥꯔꯝꯃꯦ ꯑꯩꯅ ꯌꯥꯝ ꯑꯣ ꯄꯨꯡ ꯀꯌꯥ ꯀꯌꯥꯗ ꯇꯨꯝꯒꯦ ꯅꯪꯗꯤ
ꯑꯅꯤ ꯑꯍꯨꯝ
ꯑꯣ ꯑꯅꯤ ꯑꯍꯨꯝ ꯑꯩꯁꯨ ꯉꯔꯥꯡꯗꯣ ꯑꯍꯨꯝꯗ ꯇꯨꯝꯕ ꯃꯥꯜꯂꯦ
ꯎꯝ
ꯑꯁ ꯑꯍꯨꯝ ꯑꯍꯨꯝ ꯃꯔꯤꯗ ꯑꯗꯨꯝ ꯇꯨꯝꯕꯅꯤꯅꯦ ꯍꯧꯖꯤꯛ ꯀꯥꯟꯁꯦ ꯇꯨꯝꯕ ꯌꯥꯗꯕꯒꯤ ꯃꯔꯤ ꯋꯥ ꯄꯇꯥꯡ ꯃꯇꯥꯡꯒꯤ ꯃꯉꯥ ꯇꯒꯤꯕꯖꯨ ꯌꯥꯎꯏ
ꯑꯗꯨꯅꯤ ꯇꯔꯨꯛ ꯐꯥꯎ ꯇꯨꯝꯕ ꯂꯩꯗ
ꯎꯝ ꯎꯝ
ꯑꯣ ꯁꯣꯏ ꯃꯅꯤ ꯍꯟꯗꯛ
ꯑꯥ
ꯑꯗꯨ ꯊꯦꯡꯅ ꯍꯧꯒꯠꯄ ꯃꯥꯥꯟꯅꯦ
ꯎꯝ
ꯑꯩꯗꯤ ꯀꯣꯔꯤꯕꯦꯁ ꯂꯩꯕꯔꯥ ꯌꯦꯡꯉꯦ ꯅꯠꯇꯔꯗꯤ ꯑꯁ ꯎꯄꯥꯏ ꯂꯩꯇ‌ꯦ
ꯍꯥꯥ
ꯍꯣꯂꯤꯗꯦꯁꯨ ꯂꯩꯕ ꯍꯟꯗꯛ ꯑꯗꯨꯒꯤ ꯈꯔ ꯅꯨꯡꯉꯥꯏꯕ ꯅꯠꯇꯔꯗꯤ ꯑꯁ ꯌꯥꯔꯣꯏ
ꯂꯩꯇꯦ ꯑꯗꯨꯒꯤ
ꯑꯗꯨ ꯀ꯭ꯂꯥꯁ ꯑꯃꯨꯛ ꯀꯋꯥꯗꯤ ꯕꯦꯔꯥ ꯇꯗꯕꯩ ꯑꯋꯥꯠꯄꯗꯤ ꯑꯋꯥꯠꯄ ꯅꯪꯗꯨ ꯕꯤ ꯑꯦꯁ ꯁꯤ ꯑꯃ ꯇꯅꯦ ꯑꯃ ꯆꯠꯄꯅꯤ
ꯎꯝ
ꯆꯥꯛ ꯏꯟꯖꯥꯡꯗꯤ ꯆꯥꯔꯕꯣ ꯆꯥꯗ꯭ꯔꯤꯕꯣ ꯍꯧꯒꯠꯇꯔꯤꯕꯣ
ꯆꯥꯗ꯭ꯔꯤ
ꯍꯣꯡꯗꯣꯏꯔꯣ
ꯎꯝ
ꯑꯁ ꯅꯇꯣꯝꯇ ꯂꯩ ꯃꯥꯜꯂꯦ ꯅꯪꯖꯦ
ꯅꯠꯇꯦ ꯑꯩꯈꯣꯏ ꯑꯅꯤ ꯂꯩ
ꯃꯥꯖꯨ ꯅꯪꯒ ꯆꯞ ꯃꯥꯟꯅꯕ ꯑꯣꯏꯔꯦ ꯑꯗꯨꯗꯤ
ꯎꯝ
ꯀꯔꯤ ꯇꯧꯔꯤ ꯃꯄꯥꯟꯗ ꯂꯩꯕꯔꯣ ꯅꯣꯏꯕꯅꯤ
ꯎꯝ ꯑꯁꯤ ꯑꯁꯤꯗ ꯂꯩꯌꯦ ꯇꯝꯗ
ꯑꯣ
ꯀꯂꯁ ꯇꯝꯃꯦ
ꯑꯣ
ꯃꯃꯥꯟꯅꯕꯤ ꯑꯣꯏꯔꯝꯒꯅꯤꯀꯣ
ꯍꯣꯏ
ꯑꯗꯨꯒꯤꯅꯦꯕ ꯌꯥꯝ ꯅꯨꯡꯉꯥꯏꯅꯦ ꯂꯩꯃꯤꯟꯅꯩꯗ ꯊꯦꯡ ꯊꯦꯡꯅ ꯃꯣꯠꯂꯒ ꯎꯝ
ꯂꯣꯏꯕꯅꯤꯅ ꯑꯗꯨꯝ ꯍꯟꯗꯛ
ꯑ ꯑꯥ
ꯀꯣꯂꯦꯖꯁꯨ ꯂꯣꯏꯔꯦ ꯐ꯭ꯔꯤꯗ ꯂꯩꯕꯅꯤꯅ
ꯑꯣ ꯇꯉꯗꯔ ꯅꯨꯡꯉꯥꯏ ꯂꯩ ꯊꯣꯛꯀꯗꯕꯅꯦ ꯁꯤ ꯃꯇꯝꯗ ꯑꯗꯨ
ꯎꯝ ꯑꯗꯨꯒꯤꯅꯤꯗ ꯊꯕꯛꯁꯨ ꯂꯩꯇꯦ
ꯂꯩ ꯑ ꯁꯋꯥꯏꯗꯪ ꯁ ꯁꯣꯠꯅꯔꯒ ꯐꯃꯨꯡꯗ ꯂꯩꯔꯤꯣꯕ
ꯑꯩꯔꯣ
ꯑꯣ
ꯕꯨꯗꯤ ꯍꯧꯒꯠꯂ ꯂꯩꯗ
ꯑꯣ ꯑꯝ ꯊ ꯀꯩꯃꯁ
ꯅꯪꯗꯤ ꯆꯥꯛ ꯆꯥꯒꯗ꯭ꯔꯕ
ꯑꯒ ꯑꯗꯤ ꯈꯩꯅꯁꯀꯜ ꯂꯩ ꯑ ꯎꯝ ꯌꯥꯝ ꯃꯣꯔꯈꯦꯁꯦ
ꯋꯥꯏ ꯆꯥꯛ ꯌꯦꯟꯁꯥꯡ ꯍꯥꯎꯗ꯭ꯔꯗꯤ
ꯎꯝ ꯆꯅ ꯆꯅꯤ ꯍꯋꯥꯏꯅꯦ ꯍꯋꯥꯏ ꯅꯨꯡꯇꯤꯒ ꯍꯋꯥꯏ
ꯎꯝ ꯅꯣꯏꯅ ꯊꯣꯡꯕꯗꯣ ꯑꯁ ꯄꯥꯝꯗꯦ
ꯎ ꯃꯥ
ꯑꯩ ꯁꯁꯨ ꯅꯍꯥꯟ ꯐꯥꯔꯁ ꯑꯥꯏꯦꯝ ꯑꯗꯨ꯭ꯋꯥꯏꯗ ꯂꯩꯔꯝꯃꯤ
ꯑꯣ
ꯑꯗꯨꯕꯨ ꯆꯥꯛ ꯊꯣꯡꯕ ꯑꯩꯈꯣꯏꯒꯤ ꯆꯥꯛ ꯊꯣꯡꯕ ꯅꯨꯄꯥꯗꯁꯨ ꯃꯁꯛ ꯊꯤꯌꯦ
ꯁꯤ ꯍꯖꯥꯛ ꯊꯥꯎ ꯀ ꯑ ꯀꯣꯏ ꯀꯗ
ꯈꯔ ꯃꯣꯠꯄ ꯃꯥꯜꯂꯦꯕ ꯃꯁꯛꯇꯨ ꯑꯗꯨꯒꯤ ꯆꯥꯅꯤꯡꯕ ꯐꯥꯎꯗꯦ ꯃꯥꯅ ꯊꯣꯡꯕꯗ
ꯑꯣ ꯑꯩꯈꯣꯏꯗꯁꯨ ꯑꯗꯨꯃꯥꯏꯅ ꯇꯧꯋꯦꯗ
ꯎꯝ
ꯃ ꯏ ꯍ ꯑꯩꯈꯣꯏꯁꯨ ꯂꯩꯕꯅꯤꯗ ꯑꯗꯨꯝ ꯎꯄꯥꯏ ꯂꯩꯇꯕꯩ ꯑꯗꯨꯝ ꯆꯥꯏ ꯈꯣꯏ
ꯎꯝ ꯆ ꯀꯌꯥ ꯁꯨꯔꯨꯔꯦ ꯅꯪꯗꯨꯣ
ꯑꯅꯤ ꯂꯣꯏꯔꯦ ꯑꯅꯤ ꯂꯣꯏꯔꯦ
ꯂꯒꯗꯧꯔꯤꯅꯤ
ꯑ ꯆꯍꯤ ꯑ ꯎꯝ ꯑꯃ ꯆꯔꯤ ꯋꯥꯂꯤ ꯑꯃꯃ ꯏꯟꯇꯥꯡ ꯋꯥꯂꯤ ꯆꯍꯤ ꯑꯅꯤ ꯂꯩꯕꯗꯨꯗꯥ ꯑꯩꯒꯤ
ꯎꯝ
ꯀꯅꯥ ꯀꯅꯥ ꯕꯣꯜ ꯁꯄꯣꯔꯠ ꯇꯧꯒꯦ ꯅꯪꯗꯤ
ꯑꯩꯗꯤ ꯑꯔꯖꯦꯟꯇꯤꯅꯥꯅꯦ꯫
ꯌꯥꯏ ꯌꯥꯏ ꯌꯥꯝ ꯍꯩꯅ ꯈꯟꯒꯗꯕꯅꯤ ꯋꯥꯅꯤꯡꯗ꯭ꯔꯗꯤ ꯃꯤ ꯑꯗꯨꯃꯥꯏꯅ ꯃꯤꯅ ꯅꯣꯛꯁꯤ ꯃꯤ ꯅꯣꯛꯁꯤꯕꯤꯤꯅꯤꯡꯗ꯭ꯔꯗꯤꯀꯣ
ꯎꯝ ꯃꯣꯏꯒꯤ ꯃꯣꯏꯒꯤ ꯄ꯭ꯂꯦꯗꯨ
ꯑ ꯍꯥꯔꯠ ꯑꯦꯇꯦꯛ ꯄꯤꯕ꯭ꯔꯥ ꯅꯉꯣꯟꯗꯁꯨ ꯅꯠꯇ꯭ꯔꯒ ꯏꯃ ꯏꯃꯣꯁꯅꯦꯜ ꯃꯇꯆ ꯀꯥ ꯄꯤꯔꯛꯄ꯭ꯔꯥ ꯑꯍꯥꯟꯕꯗ
ꯑꯦꯄꯤꯛ ꯀꯝ ꯕꯥꯛ ꯃꯣꯏꯒꯤꯗ ꯄꯥꯈꯠꯄꯅꯂꯁꯤ
ꯎꯝ ꯍꯅꯦ ꯑꯕꯗꯨꯗꯤ ꯌꯥꯝ ꯋꯥꯍꯟꯕꯔ
ꯎꯝ ꯀꯣꯟꯅ ꯑꯃꯨꯛ ꯑꯗꯨꯝ ꯁꯦꯂꯦꯕ꯭ꯔꯦꯠ ꯇꯧꯔꯦ
ꯎꯝ ꯑꯁ ꯐꯥꯏꯅꯦꯜꯗꯁꯨ ꯑꯗꯨꯃꯥꯏꯅ ꯇꯧꯔꯗꯤ ꯐꯪꯒꯗꯕ ꯅꯠꯇ꯭ꯔꯥ
ꯎꯝ ꯑꯁ ꯐꯅꯦ ꯑꯃꯨꯛꯇꯪ ꯉꯝꯗꯧ ꯃꯥꯟꯗ꯭ꯔꯦ
ꯀꯩꯅꯣꯅꯦ ꯊꯥꯖꯕ ꯌꯥꯝ ꯁꯣꯜꯂꯤꯗꯣ ꯏꯤꯡꯃꯦꯗꯁꯨ ꯑꯗꯨꯃꯥꯏꯅ ꯇꯧꯔꯝꯒꯅꯤꯀꯣ ꯅꯪꯁꯦ ꯑꯁ ꯉꯝꯗꯧ ꯃꯥꯟꯗ꯭ꯔꯦꯒ
ꯍꯣꯏ ꯑꯗꯨꯅꯤ ꯑꯗꯣ ꯂꯥꯁꯇꯅ
ꯄꯪ ꯀꯣꯏꯗꯤ ꯕꯣ ꯄꯥꯏꯕꯨꯗꯤ ꯍꯩꯕꯅꯤꯅꯦ ꯒꯣ ꯆꯟꯕ ꯍꯩꯇ꯭ꯔꯁꯨ ꯒꯣ ꯆꯟꯕꯗꯤ ꯀꯌꯥ ꯍꯩꯇꯕꯅꯦꯕ ꯑꯗꯨ ꯑꯣꯏꯔꯁꯨ
ꯑꯣ ꯑꯣꯏꯕ꯭ꯔꯥ ꯅꯣꯏꯒꯤ ꯃꯦꯠꯁꯤꯗ ꯄꯛ ꯌꯦꯡꯗꯦ ꯑꯩ
ꯑꯩꯗꯤ ꯂꯣꯏ ꯌꯦꯡꯉꯦ ꯃꯣꯏꯗꯣ ꯕꯣꯔ ꯆꯟꯕꯗꯤ ꯀꯌꯥ ꯍꯩꯇ꯭ꯔꯁꯨ ꯕꯣꯔ ꯑꯗꯨꯝ ꯄꯥꯏꯕ ꯍꯩꯕꯗꯣ
ꯑꯣ ꯑꯗꯨꯅꯅꯤ ꯕꯤꯔꯥꯅꯤ꯫
ꯍꯣꯏ ꯃꯤꯁꯤꯡꯁꯦ ꯑꯦ ꯇꯤꯝꯁꯦ ꯕꯣꯜ ꯄꯥꯏꯕ ꯍꯩꯕ ꯑꯩꯈꯣꯏꯅꯗꯤ ꯈꯔꯗꯤ ꯀꯩꯅꯣ ꯑꯦꯗꯚꯥꯟꯇꯦꯖꯁꯨ ꯌꯥꯝꯕꯅꯦꯕ ꯑꯇꯣꯞꯄ ꯇꯤꯝꯗꯨꯅ ꯆꯕꯗꯤ ꯑꯗꯨꯗꯤ
ꯇꯥꯕꯔꯣ
ꯑꯗꯨ ꯏꯁꯄꯦꯟꯗ ꯐꯖꯅ ꯄꯥꯏꯕ ꯍꯩꯕꯅꯦꯕ ꯗ ꯃꯣꯏꯗꯤ ꯃꯤꯠ ꯃꯤꯠ ꯀꯣꯏꯒ ꯑꯩꯈꯣꯏꯒꯤ ꯃꯤꯠ ꯐꯌꯨꯗꯔ ꯗꯣ ꯑꯗꯨ ꯍꯣꯏꯗꯣ ꯌꯥꯝ ꯑꯦꯛꯁꯄꯤꯔꯤꯌꯦꯟꯁ ꯂꯩꯕ ꯀꯣꯏꯅꯕ ꯄ꯭ꯔꯦꯁꯔ ꯀꯩꯅꯣ ꯎꯝ ꯄ꯭ꯔꯦꯁꯔ ꯗ ꯇꯧꯕ ꯍꯥꯏꯌ ꯍꯣꯏꯔꯥꯛꯇꯅꯤ ꯑꯗꯨꯏ
ꯃꯈꯣꯟ ꯇꯗꯦ
ꯌꯥꯟ ꯑꯣ ꯑꯩ ꯈꯨꯣꯟ ꯇꯥꯗꯦ ꯇꯥꯗꯦ ꯇꯥꯔꯕꯣ ꯍꯂꯣ
ꯇꯕ꯭ꯔꯥ
ꯎꯝ ꯇꯥꯏꯌꯦ
ꯍꯜꯂꯣ
ꯍꯜꯂꯣ ꯍꯜꯂꯣ ꯍꯜꯂꯣ ꯇꯥꯏ ꯇꯥꯏ ꯇꯥꯏ ꯇꯥꯗ꯭ꯔꯕꯣ? ꯇꯥꯕ꯭ꯔꯣ ꯇꯥꯕ꯭ꯔꯣ ꯇꯥꯕ꯭ꯔꯣ
ꯇꯥꯕ꯭ꯔꯥ
ꯑꯣ ꯇꯥꯏꯌꯦ
ꯏꯁ ꯆꯜꯂꯦꯗ
ꯎꯝ ꯃꯇꯥꯡ ꯃꯇꯥꯡ ꯑꯗꯨꯃꯥꯏꯅ ꯆꯧꯕꯅꯤ
ꯅꯦꯠ ꯆꯞꯄ ꯃꯥꯜꯂꯦ
ꯍꯣꯏ ꯅꯦꯠꯅꯔꯥ ꯀꯔꯤꯅꯔꯥ ꯈꯪꯗ꯭ꯔꯦ ꯑꯩꯁꯨ
ꯈꯔ ꯈꯔꯗꯤ ꯇꯥꯏꯑꯦ
ꯎꯝ ꯑꯣ ꯍꯧꯖꯤꯛꯁꯨ
ꯇꯥꯏꯌꯦ ꯇꯥꯏꯌꯦ
ꯇꯥꯏꯌꯦ
ꯇꯕ꯭ꯔꯥ
ꯇꯥꯕ꯭ꯔꯥ ꯍꯨꯝ ꯇꯥꯏꯌꯦ ꯇꯥꯏꯌꯦ ꯇꯥꯏꯌꯦ
ꯑꯥ ꯇꯥꯏꯌꯦ ꯐꯖꯅ
ꯑꯣ ꯑꯩꯗꯤ ꯀꯔꯤ ꯇꯧꯈꯔꯝꯅꯤꯗ ꯑꯩ ꯀꯔꯤ ꯍꯦꯟꯖꯥꯡ ꯊꯣꯡꯗꯣꯏꯅꯣ
ꯆꯥꯛ ꯌꯦꯟꯁꯥꯡ ꯊꯣꯡꯗꯣꯏꯔꯣ
ꯊꯣꯡꯉꯔꯣꯏ ꯊꯣꯡꯉꯔꯣꯏ ꯑꯩꯗꯤ
ꯑꯩ ꯍꯣꯁꯇꯦꯜ ꯍꯣꯁꯇꯦꯜꯗ ꯆꯥ ꯈꯔꯅꯤ ꯅꯪꯗꯤ ꯅꯪꯗꯤ
ꯊꯣꯡꯗꯣꯏꯅꯦ
ꯀꯩ ꯃꯊꯦꯜ ꯊꯣꯡꯗꯣꯏꯅꯣ
ꯎꯝ ꯈꯪꯗꯦ
ꯕꯤꯟꯁ ꯊꯣꯡꯗꯣꯏꯔꯥ ꯈꯪꯗꯦ
ꯌꯥꯝ ꯊꯦꯡꯉꯦꯅꯦ ꯍꯟꯕꯁꯨ ꯑꯁ ꯈꯪꯗ꯭ꯔꯦ ꯑꯩꯒꯤ ꯅꯦꯠꯅꯔꯥ ꯀꯅꯥꯏ ꯅꯦꯠꯅꯔꯥ ꯎꯝ
ꯇꯥꯕ꯭ꯔꯥ
ꯇꯥꯏꯌꯦ ꯇꯥꯏꯌꯦ
ꯆꯥꯍ ꯇꯥꯗ꯭ꯔꯤꯕꯣ
ꯇꯥꯗ꯭ꯔꯣ
ꯗꯨꯝ ꯉꯥꯏꯔꯁꯦ
ꯃꯪ ꯐꯔꯁꯦ ꯍꯥꯏꯕ꯭ꯔꯣ
ꯑꯁ ꯃꯪ ꯐꯔꯁꯦꯒ ꯇꯧꯔꯛ ꯄ꯭ꯔꯣꯕ ꯀꯔꯤꯅꯣ ꯑꯩ ꯅꯦꯠꯇꯤ ꯅꯨꯡꯉꯥꯏꯕ ꯃꯥꯜꯂꯦꯗ ꯇꯥ ꯕ꯭ꯔꯣ
ꯂꯧꯁꯤꯟꯕ ꯉꯝꯗꯕ
ꯌꯥꯗ꯭ꯔꯋꯥꯂꯦ
ꯅꯦꯠꯅꯔꯥ ꯀꯅꯥꯒꯤ ꯅꯦꯠꯅꯔꯁꯨ ꯈꯪꯗꯦ ꯑꯩꯒꯤꯔꯥ ꯃꯥꯒꯤꯔꯥ ꯂꯧꯁꯤꯟꯕ ꯉꯝꯗꯕ ꯂꯧꯁꯤꯟꯕ ꯉꯝꯗꯕ ꯌꯥꯔꯔꯣꯏ ꯑꯩ ꯉꯁꯤꯁꯦ ꯁꯨꯃꯥꯏ ꯑꯗꯨꯝ ꯂꯣꯏꯁꯤꯟꯕ ꯇꯥꯔꯦ ꯍꯣ ꯍꯣ ꯍꯥ ꯊꯟꯗꯦꯗꯥ ꯑꯁ ꯁꯥꯎꯅꯤꯡꯀꯥꯟꯖꯤꯗ
ꯂꯧꯁꯤꯟꯕ ꯉꯝꯗꯕ